ꯍꯩ ꯍꯥ
ꯍꯜꯂꯣ
ꯆꯥꯛ ꯆꯥꯕꯤꯈ꯭ꯔꯦ ꯍꯧꯖꯤꯛꯇꯤ ꯑꯩꯁꯨ
ꯑꫭ ꯌꯥꯝ ꯅꯨꯡꯉꯥꯏꯕ ꯄꯥꯎꯅꯤꯅꯦ
ꯈꯨꯗꯛ ꯈꯨꯗꯛꯇ ꯆꯥꯕꯅꯦ ꯑꯩꯁꯨ
ꯀꯔꯤ ꯃꯊꯦꯜ ꯆꯥ, ꯉꯥ ꯆꯥꯏ ꯍꯥꯏꯔꯣ
ꯉꯥꯒ ꯈꯥꯃꯦꯟ ꯑꯁꯤꯟꯕ ꯀꯥꯡꯁꯣꯏ ꯊꯣꯡꯕ
ꯑꯃꯦꯠꯄ ꯑꯃꯒ ꯈꯔ ꯇꯧꯒ꯭ꯔꯦ
ꯀꯩꯅꯣ ꯍꯥꯎꯕꯅꯤ
ꯁꯧꯒ꯭ꯔꯤ ꯁꯧꯒ꯭ꯔꯤꯒꯤ ꯀꯥꯡꯁꯣꯏꯒ ꯄꯨꯜꯂꯗꯤ ꯍꯥꯎꯒꯗꯧꯕꯅꯤꯅꯦ ꯁꯧꯒ꯭ꯔꯤ ꯃꯍꯣꯏ ꯃꯍꯤꯗꯣ ꯊꯛ ꯃꯨꯛ ꯊꯛ
ꯑꯩ ꯀꯪꯁꯣꯏꯁꯦ
ꯎꯝ
ꯐꯔꯛ ꯌꯥꯝ ꯇꯥꯕ ꯑꯩꯁꯨ ꯀꯥꯡꯁꯣꯏꯅꯦ ꯌꯥꯝ ꯍꯥꯎꯕ ꯀꯥꯡꯁꯣꯏꯅꯦꯕ ꯇꯣꯃꯦꯇꯣꯅꯦ ꯉꯥ ꯑꯌꯥꯏꯕꯅꯦ
ꯑꯁ ꯉꯥ ꯑꯌꯥꯏꯕꯒ ꯆꯥꯕ ꯐꯪꯉꯤꯀꯣ
ꯀꯩꯅꯣꯒꯤ ꯌꯥꯏꯒꯪꯒꯤ ꯃꯄꯥꯟꯗꯣ ꯈꯪꯕ꯭ꯔꯣ
ꯌꯥꯏꯒꯪꯒꯤ ꯃꯄꯥꯟ ꯍꯥꯏꯁꯦ ꯎꯗ꯭ꯔꯤꯗ ꯑꯩ ꯌꯥꯏꯒꯪꯒꯤ ꯃꯄꯥꯟꯗꯤ
ꯌꯥꯏꯉꯪ ꯃꯄꯥꯟ ꯀꯔꯤꯅꯣꯅꯦ ꯌꯨꯝꯗ ꯑꯗꯨꯝ ꯃꯌꯥꯝ ꯂꯩꯔꯤꯗꯨꯕꯨ
ꯉꯥꯔꯤ ꯆꯥꯗꯕꯅꯤꯅ
ꯌꯥꯏꯉꯪꯒꯤ ꯐ꯭ꯂꯥꯋꯔꯗꯣ
ꯑꯗꯨ ꯎꯗ꯭ꯔꯤ ꯍꯥꯏꯕ
ꯀꯔꯤꯅꯣ ꯎꯗ꯭ꯔꯤ ꯍꯥꯏꯕꯣ ꯌꯥꯏꯉꯪ ꯄꯥꯎꯗ꯭ꯔꯗꯣ ꯈꯪꯗ꯭ꯔꯣ ꯄꯥꯎꯗ꯭ꯔꯗꯣ ꯀꯂ꯭ꯔꯗꯣ
ꯑꯣ ꯌꯥꯏꯉꯪ ꯍꯥꯏꯁꯦ ꯎꯝ
ꯑꯗꯨꯒꯤ ꯃꯄꯥꯟꯗꯣ
ꯑꯣ ꯍꯣꯏ
ꯐ꯭ꯥꯂꯋꯔꯗꯨꯒ ꯊꯣꯡꯕꯅꯤꯅꯦ ꯅꯩꯕꯅꯤꯍꯦ ꯉꯁꯤꯗꯤ ꯑꯩꯗꯤ ꯑꯗꯨꯝ ꯆꯥꯏꯅꯦ
ꯌꯥꯏꯉꯪꯒꯤ ꯐꯥꯋ꯭ꯔꯁ ꯃꯄꯥꯟꯗ ꯎꯈꯤꯗ꯭ꯔꯦ ꯑꯗꯨꯒ ꯖꯤꯟꯖꯔꯒꯤꯗꯨꯁꯨ ꯎꯈꯤꯗꯕ ꯀꯨꯏꯔꯦ ꯆꯥ ꯆꯥꯈꯤꯗꯕ ꯀꯨꯏꯔꯦ
ꯈꯨꯍꯥꯎꯗꯤ ꯂꯣꯏꯔꯦꯍꯦ
ꯆꯤꯡꯗ ꯂꯩꯇ꯭ꯔꯕꯅꯤꯅ ꯑꯁ ꯌꯥꯗ꯭ꯔꯦꯗ ꯌꯥꯝ ꯇꯠꯂꯦꯗ ꯆꯥ ꯐꯪꯗꯦ
ꯍꯪꯒꯥꯝ ꯃꯍꯤꯒꯤ ꯍꯪꯒꯥꯝ ꯃꯍꯤꯒꯤ ꯑꯃꯦꯠꯄꯗꯨꯒ ꯑꯁ ꯂꯣꯏꯔꯦ ꯂꯣꯏꯔꯦ ꯂꯣꯏꯔꯦ ꯍꯥꯏꯁꯤꯅꯤ
ꯅꯪꯁꯤꯗꯤ ꯑꯍꯥꯎ ꯑꯍꯥꯎꯕꯗꯪ ꯑꯗꯨꯝ ꯆꯥꯔꯒ ꯂꯩꯔꯦꯅꯦ ꯅꯄꯨꯟꯁꯤꯗꯣ
ꯆꯥꯕꯗꯗꯤ ꯑꯁ ꯍꯥꯎꯇ꯭ꯔꯗꯤ ꯑꯩ ꯆꯥꯛ ꯌꯥꯗ꯭ꯔꯦꯅꯦ ꯆꯥꯕ
ꯎꯝ ꯇꯧꯔꯛꯀꯅꯤ ꯑꯈꯣꯏꯗꯤ ꯁꯧꯒ꯭ꯔꯤ ꯆꯥꯔꯁꯨ ꯍꯋꯥꯏ ꯆꯝꯐꯨꯠ ꯆꯥꯔꯁꯨ ꯑꯗꯨꯝ ꯆꯥꯔꯦꯗ
ꯅꯣꯏꯗꯤ ꯍꯣꯏ ꯑꯅꯤ ꯑꯍꯨꯝ ꯆꯥꯃꯤꯟꯅꯕꯅꯤꯅ ꯑꯗꯨꯝ ꯍꯥꯎꯗꯤ ꯍꯥꯎꯒꯅꯤ
ꯃꯥꯅꯦ ꯃꯤ ꯑꯍꯨꯝ ꯃꯔꯤ ꯆꯥꯔꯗꯤ ꯑꯗꯨꯝ ꯍꯥꯎꯋꯦ ꯅꯪ ꯅꯊꯟꯇ ꯂꯩꯕꯒꯤꯅꯤꯀꯣ
ꯎꯝ
ꯁꯨꯃꯥꯏꯅ ꯇꯧꯕꯅꯦ ꯑꯁ ꯎꯝ ꯍꯥꯎꯇꯕꯅꯦꯕ
ꯌꯥꯗꯦ ꯆꯥꯕ ꯌꯥꯗꯦ ꯑꯩꯗꯤ
ꯑꯥ ꯈꯪꯗꯦꯗ ꯄꯪꯍꯥꯎ ꯍꯥꯎꯋꯤꯗ ꯕꯣꯜ ꯁꯥꯟ ꯕꯣꯜ ꯁꯥꯟꯅꯕꯒꯤ ꯁꯥꯟꯅꯔꯨꯕꯒꯤꯔ ꯈꯪꯗꯦ ꯑꯁ ꯉꯁꯤꯒꯤꯗꯤ ꯑꯁ ꯌꯥꯝ ꯆꯠꯂꯦꯍꯦ ꯊꯕꯛ ꯕꯖꯥꯔꯗ ꯑꯝ ꯑꯃꯨꯛ ꯑꯅꯤꯔꯛ ꯆꯠꯂꯦ ꯑꯗꯨꯒ ꯈꯨꯝꯕꯣꯡꯗꯁꯨ ꯆꯠꯂꯦ ꯍꯩꯒ꯭ꯔꯨꯖꯝꯗꯁꯨ ꯑꯃꯨꯛ ꯆꯠꯂꯦ ꯑꯁ
ꯈꯨꯝꯕꯣꯡꯗꯅ ꯀꯩꯗꯧꯕꯩ ꯆꯠꯂꯤꯕ
ꯊꯕꯛ ꯑꯃ ꯀꯩꯅꯣꯒꯤ ꯎꯝ ꯏꯃꯥꯟꯅꯕ ꯑꯃꯒꯤ ꯊꯕꯛ ꯆꯠꯂꯨꯕ ꯈꯨꯝꯕꯣꯡꯗꯒꯤ ꯍꯩꯒ꯭ꯔꯨꯖꯝꯗ ꯑꯃꯨꯛ ꯍꯥꯏ ꯍꯥꯏꯒꯠꯂꯒ ꯍꯥꯏꯒꯠꯂꯒ ꯑꯃꯨꯛ ꯆꯥ ꯑꯃꯨꯛ ꯂꯥꯛ ꯑꯁ ꯆꯠꯅꯩ ꯄꯨꯡ ꯃꯥꯄꯟ ꯑꯦ ꯄꯨꯡ ꯃꯉꯥ ꯈꯔ ꯍꯦꯜꯂꯀꯥꯟꯗ ꯂꯥꯛꯑꯦ ꯑꯗꯨꯒ ꯁꯥꯅꯥꯏ ꯃꯣꯏ ꯀꯩꯅꯣꯗꯒꯤꯅꯦꯌꯦ ꯑꯅꯛꯄꯗꯒꯤ ꯀꯕꯨꯏ ꯈꯨꯟ ꯑꯃ ꯂꯩꯕꯗꯣ ꯑꯅꯛꯄꯗ ꯒ꯭ꯔꯥꯎꯟ ꯃꯅꯥꯛꯇ
ꯀꯔꯥꯏꯗꯅꯣ ꯍꯥꯏꯁꯦ
ꯑꯔꯥꯝꯖꯤꯗꯣ
ꯎꯝ
ꯃꯣꯏꯗꯒꯤ ꯃꯤ ꯈꯔ ꯂꯩꯕ ꯃꯥꯜꯂꯦ ꯔꯣꯡꯃꯩꯒꯤ ꯃꯣ ꯃꯣꯏ ꯃꯔꯤ ꯃꯣꯏ ꯃꯤ ꯃꯔꯤ ꯂꯥꯛꯑꯦ ꯉꯁꯤ ꯁꯥꯟꯅꯕ ꯄꯨꯟꯅ ꯁꯥꯟꯅꯥꯕꯅꯤꯅ ꯅꯨꯡꯉꯥꯏ ꯕꯔꯥꯗ ꯂꯩꯕ ꯃꯥꯜꯂꯦꯋꯣꯏ
ꯈꯔ ꯈꯔ ꯑꯗꯨꯃꯥꯏꯟ ꯊꯣꯛꯑꯣ ꯍꯥꯏꯌꯣꯅꯦ
ꯊꯣꯛꯑꯣ ꯍꯥꯏꯈꯤꯕꯅꯦ ꯉꯔꯥꯡ ꯃꯤ ꯑꯃꯈꯛꯇꯪ ꯂꯥꯛꯄꯅꯦꯕꯀꯣ ꯎꯝ ꯒ꯭ꯔꯥꯎꯟ ꯃꯅꯥꯛꯇ ꯐꯝꯃ ꯂꯩꯕ ꯑꯩꯅ ꯑꯁ ꯁꯅꯥꯁꯤ ꯂꯥꯛꯑꯣ ꯍꯥꯏꯕꯗꯨꯗ ꯂꯥꯛꯑꯀꯥꯟꯗ ꯋꯥꯔꯤ ꯁꯥꯟꯅꯕ ꯀꯥꯟꯗ ꯀꯕꯨꯏ ꯑꯣꯏ ꯂꯩꯔꯝꯕ ꯍꯌꯦꯡꯁꯨ ꯑꯃꯨꯛ ꯂꯥꯛ ꯑꯣꯅ ꯍꯥꯏ ꯃꯥ ꯃꯊꯟꯇ ꯂꯩꯔꯒ ꯆꯪꯕꯁꯨ ꯇꯟꯕꯖꯥꯠꯅꯤ ꯀꯤ ꯑꯩ ꯏ ꯀꯥꯏ ꯀꯩꯅꯗꯣꯝ ꯇꯧꯕ ꯃꯥꯜꯂꯦ
ꯂꯥꯛꯑꯣ ꯁꯅꯁꯦ ꯁꯥꯟꯅꯔꯣꯏꯗ꯭ꯔꯣ ꯍꯥꯏ ꯁꯥꯟꯅꯒꯦ ꯉꯁꯤ ꯃꯤ ꯈꯔ ꯄꯨꯔ ꯂꯥꯛꯑꯦ ꯑꯃꯨꯛ
ꯃꯥꯁꯨ ꯃꯤ ꯅꯦꯛꯂꯛꯏꯅꯤꯅꯦ ꯍꯟꯗꯛꯇꯤ
ꯀꯠ ꯇꯧꯔꯒꯦ ꯁꯤꯅꯦꯕ
ꯎꯝ ꯃꯤ ꯃꯔꯤ ꯈꯔꯇ ꯄꯨꯔꯒ ꯂꯥꯛꯑꯦ ꯀꯩꯅꯣ ꯒ꯭ꯔꯥꯎꯟ ꯂꯝꯕꯤ ꯀꯩꯅꯣꯗ ꯁꯥꯟꯅꯕꯗꯣ ꯃꯤ ꯃꯌꯥꯝ ꯁꯥꯟꯅꯕꯗꯣ
ꯎꯝ
ꯑꯗꯨꯗꯗꯤ ꯀꯩꯅꯣ ꯇꯧꯕ ꯃꯥꯜꯂꯦ ꯃꯤ ꯌꯥꯝꯕꯅꯤꯅꯤꯅ ꯁꯥꯟꯅꯕ ꯅꯨꯡꯉꯥꯏꯇꯕ ꯃꯥꯜꯂꯦ ꯑꯃꯨꯛ ꯂꯥꯛꯄ ꯑ
ꯈꯣꯏ ꯃꯁꯦꯟ ꯆꯥꯟꯅꯕꯅ ꯅꯨꯡꯉꯥꯏꯕꯅꯤꯗ
ꯅꯨꯡꯉꯥꯏ ꯈꯣꯏ ꯃꯁꯦꯟ ꯁꯥꯟꯅꯕꯅꯤꯅ
ꯑꯩꯈꯣꯏꯗꯤ ꯍꯩꯅꯕ ꯇꯣꯔꯅꯃꯦꯟ ꯌꯥꯎꯅꯕ ꯁꯥꯟꯅꯕ ꯅꯠꯇꯦꯗ ꯁꯨꯝ ꯏꯁꯥ ꯋꯥꯛ ꯑꯦꯛꯁꯔꯁꯥꯏꯁ ꯑꯣꯏꯅ ꯋꯥꯛꯀꯤꯡ ꯆꯠꯄꯒꯤ ꯁꯔꯨꯛꯇꯨ ꯑꯣꯏꯅ ꯁꯥꯟꯅꯁꯦ ꯍꯥꯏꯕ ꯋꯥꯅꯤꯗ
ꯃꯥꯅꯦ ꯃꯥꯅꯦ ꯍꯛꯆꯥꯡꯗꯣ ꯈꯔ ꯐꯍꯟꯁꯦ ꯇꯧꯕꯅꯦꯕ
ꯎꯝ ꯀꯩꯅꯣ ꯅꯨꯄꯥꯗꯨꯁꯨ ꯌꯥꯝ ꯁꯥꯟ ꯁꯥꯟꯅꯅꯤꯡꯕꯅꯦ ꯀꯩꯅꯣꯒꯤꯗꯣ
ꯀꯅꯥ
ꯑ ꯄꯥꯔꯠ ꯋꯥꯟꯒꯤ ꯄꯤ ꯑꯩꯆ ꯗꯤ ꯇꯧꯔꯨꯔ ꯂꯩꯕ ꯅꯨꯄꯥꯗꯣ
ꯄ꯭ꯔꯥꯠ ꯋꯥꯟꯒꯤ ꯄꯤ ꯑꯩꯆ ꯗꯤ ꯇꯧꯕ ꯀꯅꯥꯅꯣ ꯍꯥꯏꯁꯤꯕꯣ ꯈꯪꯗꯦꯗ ꯑꯩ
ꯁꯤ ꯁꯒꯣꯜꯕꯟꯗ ꯂꯩꯕꯅꯦ
ꯑꯣ ꯃꯥ ꯒꯥꯔꯤ ꯂꯩꯕ꯭ꯔꯣ
ꯒꯥꯔꯤꯗꯤ ꯂꯩꯇꯦ
ꯎꯝ ꯑꯩ ꯉꯔꯥꯡ ꯎꯏꯅꯦ ꯑꯣ ꯀꯧꯔꯒ ꯇꯥꯗꯕ ꯃꯥꯜꯂꯦ ꯈꯨꯝꯗꯕꯤꯗ ꯆꯦꯟꯈ꯭ꯔꯦ
ꯃꯥꯅ ꯅꯍꯥꯟ ꯍꯥꯏꯕꯅꯦ ꯑꯩꯈꯣꯏ ꯏꯝꯐꯥꯜꯗ ꯂꯩꯕ ꯑꯩꯈꯣꯏ ꯑꯩꯈꯣꯏ ꯑ ꯑꯥꯗꯒꯤ ꯂꯩ ꯂꯥꯛꯄ ꯑꯩꯈꯣꯏ ꯈꯨꯟꯒꯤ ꯄꯥꯔꯇꯤꯁꯨ ꯕꯣꯜ ꯁꯥ ꯁꯥꯟꯅꯁꯤꯅꯦꯅ ꯍꯥꯏ ꯍꯣꯏ ꯁꯥꯟꯅꯁꯤ ꯁꯥꯟꯅꯁꯤ ꯍꯥꯏꯕꯅꯦꯕ
ꯁꯟꯗꯦꯗ ꯀꯧꯔꯛꯄ ꯌꯥꯗ꯭ꯔꯣ ꯑꯁ ꯑꯩ ꯈꯪꯗꯕꯩꯅꯤꯅꯦ
ꯀꯧꯕꯤ ꯈꯣ ꯅꯣꯏ ꯏꯚꯤꯅꯤꯡ ꯏꯚꯤꯅꯤꯡ ꯁꯥꯟꯅꯩꯗꯣ ꯑꯗꯨꯝ ꯂꯥꯛꯀꯅꯤ ꯃꯥꯁꯨ ꯑꯗꯨꯝ ꯂꯥꯛꯑꯣ ꯍꯥꯏꯔꯗꯤ
ꯃꯥ ꯀꯩꯅꯣ ꯂꯩꯔꯗꯤ ꯐꯒꯗꯕꯅꯤꯅꯦ ꯁꯥꯏꯀꯜꯒꯨꯝꯕꯀꯣ
ꯎꯝ ꯃꯅꯥꯎ ꯅꯨꯨꯄꯥꯒ ꯂꯩ ꯍꯥꯏꯕ꯭ꯔꯥ ꯃꯅꯥꯎꯅꯨꯄꯤꯒ ꯂꯩ ꯍꯥꯏꯕ꯭ꯔꯥ ꯅꯛꯇꯦ
ꯃꯅꯥꯎꯅꯨꯄꯥꯗꯤ ꯂꯩꯇꯕꯅꯤꯗ ꯁꯒꯣꯜꯕꯟ ꯀꯥꯏ ꯖꯒꯗꯅꯣ ꯍꯥꯏꯁꯤꯕꯣ
ꯊꯥꯏꯅ ꯑꯩꯈꯣꯏ ꯂꯩꯔꯝꯕ ꯂꯩꯔꯛꯇꯣ ꯑꯗꯨ ꯃꯅꯥꯛꯀꯤꯗꯥ ꯁꯂꯥꯝ ꯁꯂꯥꯝ ꯂꯩꯔꯛꯀꯤ
ꯑꯣ ꯑꯗꯨꯗꯤ ꯌꯥꯝ ꯂꯥꯞꯄꯦ
ꯈꯔꯕꯨꯗꯤ ꯂꯥꯞꯄꯦ ꯑꯗꯨꯏꯁꯨ ꯒꯥꯔꯤꯗ ꯑꯗꯨꯝ ꯂꯥꯛꯀꯅꯤ ꯀꯩꯅꯣ
ꯏꯁ ꯑꯗꯨꯝ ꯕꯖꯥꯔꯗ ꯆꯠꯄ ꯎꯔꯦ
ꯅꯨꯡꯇꯤꯒꯤ ꯕꯖꯥꯔ ꯆꯠꯄꯅꯦ ꯋꯥꯛꯀꯤꯡ ꯑꯣꯏꯅ
ꯃꯥ ꯀꯔꯤ ꯊꯕꯛ ꯇꯧꯕ ꯖꯥꯠꯂꯣ
ꯊꯕꯛ ꯇꯧꯗꯦ ꯄꯤ ꯑꯩꯆ ꯗꯤ ꯑꯗꯨꯝ ꯇꯧꯔꯒ ꯂꯩꯒꯅꯤ ꯃ
ꯀꯥꯏꯗ
ꯇ꯭ꯔꯥꯏꯕꯦꯜ ꯌꯨꯅꯤ ꯌꯨꯅꯤꯕꯔꯁꯤꯇꯤꯗ
ꯎꯝ ꯃꯥ ꯁꯤꯡꯕꯅꯤꯅꯦ ꯁꯤꯡꯕꯅꯤꯅꯦ
ꯎꯝ
ꯇꯧꯕ ꯇꯥꯔꯦ ꯅꯝꯕꯔ ꯅꯝꯕꯔ ꯌꯥꯎꯕ꯭ꯔꯣ ꯅꯪꯉꯣꯟꯗ꯫
ꯑꯦ ꯅꯉꯣꯟꯗ ꯌꯥꯎꯗꯕ꯭ꯔꯅꯦ꯫
ꯑꯩꯉꯣꯟꯗ ꯑꯃꯨꯛ ꯃꯥꯡꯈ꯭ꯔ ꯃꯥꯜꯂꯦ꯫
ꯂꯣꯏꯔꯦꯍꯦ ꯑꯩꯗꯤ ꯑꯩꯈꯣꯏꯅꯤꯗꯤ ꯑꯗꯨꯝ ꯄꯥꯎ ꯐꯥꯎꯅꯩ꯫
ꯎꯝ ꯆꯥꯠꯄ ꯃꯥꯜꯂꯦ꯫
ꯃꯥꯅ ꯑꯩꯒꯤ ꯏꯁꯇꯦꯇꯁ ꯎꯔꯒ ꯑꯦꯁ ꯅꯍꯥꯟꯁꯨ꯫ ꯎꯁꯣꯏꯗꯨ ꯄꯨꯔꯛꯑꯣ ꯍꯥꯏꯌꯦ꯫ ꯍꯣꯏ ꯍꯣꯏ ꯄꯨꯕꯤꯔꯛꯀꯦ ꯂꯨꯄꯥ ꯆꯥꯝꯃꯒꯤ ꯑꯩꯅ ꯄꯨꯕꯤꯔꯛꯄꯅꯦ ꯃꯥ ꯖꯤꯄꯦ ꯇꯧꯁꯤꯜꯂꯛꯑꯦ꯫
ꯎꯁꯥꯏꯁꯨ ꯀꯩꯅꯧ ꯈꯪꯗꯦꯗ ꯎꯁꯨꯏ ꯑꯣ ꯑꯗꯨꯝꯕ ꯍꯥꯏꯔꯛꯑꯣ ꯊꯥꯔꯛꯀꯦꯔꯣ꯫
ꯊꯥꯈ꯭ꯔꯕꯅꯦ ꯊꯥꯈ꯭ꯔꯕꯅꯦ ꯋꯥꯆꯦꯞꯇ ꯊꯥꯈ꯭ꯔꯕꯅꯦ꯫
ꯍꯌꯦꯡ ꯁꯥꯟꯅꯕ ꯀꯧꯒꯦꯕ ꯅꯨꯡꯉꯥꯏꯇꯦꯕ ꯃꯥꯁꯨ ꯕꯣꯔꯤꯡ ꯆꯨꯔꯝꯃꯅꯤ꯫
ꯃꯥꯁꯨ ꯍꯣꯏ ꯑꯗꯨ ꯕꯣꯜ ꯁꯥꯟꯁꯤꯅꯦ ꯕꯣꯜ ꯁꯥꯟꯅꯁꯤ ꯑꯩꯈꯣꯏꯁꯨ ꯅꯣꯡꯃꯇꯪ ꯑꯣꯏꯔꯁꯨ ꯕꯣꯠꯁꯟꯁꯤꯅꯦ ꯑꯩꯈꯣꯏ ꯀꯨꯟ ꯂꯩꯕ ꯀꯥꯡꯕꯨ꯫ ꯏꯝꯐꯥꯜꯗ ꯂꯩꯕ ꯀꯥꯡꯕꯨꯁꯦ ꯁꯥꯟꯅꯁꯤꯅꯦꯅ ꯍꯥꯏꯕꯅꯦꯕ꯫
ꯎꯝ ꯆꯅꯥꯁꯦ ꯅꯣꯡꯃ ꯀꯩꯅꯣꯗ ꯇꯔꯄ ꯔꯥꯎꯟꯗ ꯄꯨꯜꯂꯒ ꯅꯨꯡꯗꯥꯡ ꯑꯃꯀꯣ꯫
ꯎꯝ꯫
ꯑꯗꯨꯁꯨ ꯐꯅ ꯅꯨꯡꯉꯥꯏꯕꯅꯦ ꯕꯥꯏꯞꯁ ꯑꯃꯅꯦ ꯑꯗꯨꯁꯨ ꯕꯤꯠ ꯑꯃ ꯂꯩ꯫
ꯑꯗꯨꯒꯨꯝꯕꯗ ꯑꯩ ꯑꯃꯝꯐꯥꯎ ꯁꯥꯟꯅꯗ꯭ꯔꯤꯅꯦ ꯑꯝꯇꯪ ꯁꯥꯟꯅꯁꯦꯅꯦ꯫
ꯀꯩꯅꯁꯦ ꯄꯨꯡ ꯑꯃꯗ ꯂꯤꯁꯤꯡ ꯑꯃꯈꯛꯇꯪ ꯑꯣꯏꯒꯗꯧ ꯃꯥꯜꯂꯦ꯫
ꯏꯁ ꯄꯨꯡ ꯑꯃ ꯁꯥꯟꯅꯔꯗꯤ꯫ ꯀꯥꯐꯤ ꯇꯥꯔꯦ꯫
ꯇꯔꯦꯍꯦ ꯎꯝ꯫ ꯅꯨꯡꯉꯥꯏꯕꯅꯦ꯫
ꯍꯥꯏꯗꯤ꯫
ꯁꯤꯗ ꯑꯩꯁ ꯁꯤꯗꯁꯨ ꯑꯩ ꯁꯤꯗꯗꯤ ꯑꯩꯁꯨ ꯌꯥꯎꯗ꯭ꯔꯤꯗ꯫ ꯇꯥꯔꯦꯎꯁꯦ ꯀꯥꯏ ꯀꯥꯏꯗ ꯃꯣꯒꯤꯇꯥꯔꯞ ꯀꯥꯏꯁꯦ ꯀꯥꯏꯗ ꯐꯔ
ꯄꯤꯔꯝꯒꯅꯤꯌꯦ꯫
ꯄꯤꯗꯕꯅꯤꯗ ꯃꯁꯥ ꯃꯁꯥꯒꯤ ꯄꯨꯔꯛꯒꯗꯧꯕ ꯃꯥꯜꯂꯦ꯫
ꯍꯣꯏꯒꯤꯗꯣ ꯇꯣꯡꯍꯟꯗꯦ ꯍꯥꯏꯕꯥ ꯀꯩꯅꯣꯝ ꯍꯥꯏꯗꯥꯏꯅꯦ꯫
ꯇꯔ꯭ꯞꯒ꯭ꯔꯥꯎꯟꯁꯤ ꯑꯅꯄꯗ ꯀꯥꯏ ꯀꯥꯏ ꯗ ꯂꯩꯒꯦ꯫
ꯑꯅꯛꯄ ꯍꯥꯏꯔꯒ ꯎꯔꯤꯄꯣꯛꯇ ꯑꯃꯗꯤ ꯂꯩ꯫
ꯑꯨꯔꯤꯄꯣꯛꯇꯗꯗꯤ ꯑꯃ ꯂꯩꯔ ꯁ꯭ꯀꯨꯜ ꯃꯅꯥꯛꯇꯒꯤꯔꯣ꯫
ꯏꯕꯣꯇꯣꯜ ꯁꯥꯅ ꯃꯥꯅꯛꯀꯤꯗ꯫
ꯎꯝ꯫ ꯑꯗꯨꯗꯨ ꯈꯔ ꯅꯨꯡꯉꯥꯏꯇꯦꯗꯤ ꯍꯥꯏ ꯑꯗꯨ ꯑꯣꯏꯔꯁꯨ ꯀꯔꯤꯒꯤꯗꯤ ꯁꯟ ꯑꯗꯨꯝ ꯌꯥꯅꯤꯗ꯫
ꯑꯗꯨꯗ ꯅꯠꯇ꯭ꯔꯒ ꯇꯤꯗꯤꯝ ꯔꯣꯠ꯫
ꯇꯤꯗꯤꯝ ꯔꯣꯠꯇꯗꯤ ꯃꯤ ꯌꯥꯝ ꯆꯤꯜꯂꯤ ꯍꯥꯏꯗ ꯑꯁ ꯇꯤꯗꯤꯝ ꯔꯣꯠꯇꯗꯤ ꯂꯞ ꯃꯥꯜꯂꯦꯗ꯫ ꯄꯩꯁꯥꯃꯨꯛ ꯇꯧꯔꯒ ꯁꯥꯟꯅꯒꯗꯧꯕ ꯑꯃꯨꯛꯀ꯫ ꯑꯃꯨꯛꯀ ꯄꯩꯁꯥꯅ ꯒꯥꯔꯤ ꯇꯣꯡꯉꯒ ꯆꯠꯀꯗꯧꯕ ꯈꯔ ꯂꯥꯛꯄꯅꯤ ꯑꯩꯈꯣꯏꯒꯤ꯫ ꯏꯔꯤꯄꯣꯛꯇ ꯑꯣꯏꯅ ꯇꯧꯔꯁꯤꯗ ꯃꯤ ꯇꯔꯥ ꯑꯃ ꯌꯥꯂꯦ ꯃꯤ ꯇꯔꯥ ꯑꯃꯨꯝ ꯂꯩꯔꯗꯤ ꯌꯥꯏ ꯀꯩꯅꯣ꯫
ꯃꯤ ꯇꯔꯥ ꯂꯩꯗꯤ ꯌꯥꯔꯦ꯫
ꯎꯝ꯫ ꯃꯤ ꯃꯉꯥ ꯃꯉꯥ ꯄꯨꯜꯂꯒ ꯁꯥꯟꯅꯕꯀꯣ꯫
ꯎꯝ ꯂꯨꯄꯥ ꯆꯥꯝ ꯆꯥꯃ ꯈꯥꯏꯒꯠꯅꯔꯒ ꯇꯧꯔ ꯂꯣꯏꯔꯦ
ꯎꯝ ꯁꯤ ꯌꯨꯅꯤꯐꯣꯝ ꯂꯧꯗ꯭ꯔꯗꯤ ꯌꯥꯔꯔꯣꯏꯍꯦ ꯁꯨꯝ ꯕꯤꯠꯇ
ꯑꯩ ꯈꯣꯡꯎꯞꯅꯤꯅꯦ ꯍꯧꯖꯤꯛ ꯃꯔꯨ ꯑꯣꯏꯔꯤꯁꯤ ꯈꯣꯡꯎꯞ ꯂꯩꯅꯤꯡꯕꯅ ꯂꯣꯏꯔꯦ ꯑꯩ ꯈꯣꯡꯎꯞꯁꯦ ꯑꯃ ꯂꯩꯗ ꯌꯥꯔꯔꯣꯏ
ꯀꯩꯅꯣꯗ ꯆꯠꯂꯣ ꯁꯟꯗꯦ ꯃꯥꯔꯀꯦꯠꯇ ꯑꯁ ꯌꯥꯝ ꯍꯣꯡꯅ ꯐꯪꯕꯅꯦꯍꯦ ꯑꯁ ꯀꯔꯤꯝ ꯇꯥꯥꯕ ꯅꯨꯡꯉꯥꯏꯇꯦ ꯒ꯭ꯔꯥꯎꯟꯗ ꯁꯥꯟꯅꯅꯤꯡꯉꯥꯏ ꯕꯨꯠꯁꯦ ꯕꯨꯠꯇ ꯕꯨꯠ ꯅꯠꯇꯕ ꯈꯣꯡꯎꯞ ꯋꯥꯛꯀꯤꯡ ꯆꯦꯟꯕꯒꯤꯀꯣ ꯑꯁ ꯌꯥꯝ ꯐꯕ ꯌꯥꯝ ꯍꯣꯡꯅ ꯍꯣꯡꯅ ꯂꯩꯕꯅꯦ ꯀ꯭ꯋꯥꯂꯤꯇꯤ ꯌꯥꯝ ꯐꯕ ꯑꯣꯔꯤꯖꯤꯅꯦꯜ ꯕꯨꯠꯇꯤ ꯌꯥꯗꯦꯍꯦ ꯕꯨꯠ ꯕꯨꯠ ꯑꯣꯏꯅ ꯇꯣꯡꯗꯦꯍꯦ ꯀꯩꯅꯣꯗꯤ ꯑꯁꯤ ꯒ꯭ꯔꯥꯎꯟ ꯑꯩꯈꯣꯏ ꯁꯥꯟꯅꯕꯗꯣ ꯑꯗꯨ ꯂꯝꯄꯥꯛꯇꯗꯤ ꯕꯨꯠ ꯇꯣꯡꯍꯟꯗꯕꯅꯤ ꯌꯥꯗꯕꯅꯤ ꯑꯥ ꯕꯨꯠꯇꯣꯡꯕ ꯌꯥꯗꯕꯅꯤ
ꯑꯣꯔꯦꯟ ꯑꯣꯔꯦꯟꯇꯦꯜꯗ
ꯑꯥ
ꯀꯔꯤꯒꯤꯅꯣ
ꯕꯨꯠ ꯇꯣꯡꯕ ꯌꯥꯗꯕꯅꯦ ꯑꯁ ꯅꯥꯄꯤ ꯀꯥꯏꯒꯅꯤꯅ ꯕꯨꯠ ꯇꯣꯡꯍꯟꯗꯕꯅꯦꯕ
ꯑꯩ ꯌꯦꯜꯂꯛꯀꯦꯅꯦ ꯕꯨꯠ ꯇꯔꯥꯃꯨꯛ ꯄꯨꯔꯛꯑꯒ ꯑꯗꯨꯗꯤ
ꯋꯥꯛꯀꯤꯡ ꯁꯨꯁ ꯑꯣꯏꯅ ꯌꯥꯕꯅꯦ ꯕꯨꯠꯇꯤ ꯌꯥꯗꯕꯅꯦ ꯇꯐ ꯒ꯭ꯔꯥꯎꯟꯗꯁꯨ ꯀꯩꯅꯣ ꯇꯥꯞꯒꯤ ꯈꯣꯡꯎꯞ ꯑꯃ ꯂꯩꯕꯗꯣ ꯁꯦꯀꯦꯟ ꯍꯦꯟꯒꯤ ꯑꯗꯨ ꯑꯗꯨ ꯅꯨꯡꯉꯥꯏꯕꯅꯤꯗ ꯎꯝ
ꯑꯩꯗꯤ ꯕꯨꯠ ꯑꯣꯏꯅ ꯄꯥꯝꯃꯤꯗ
ꯎꯝ
ꯑꯗꯨꯁꯨ ꯌꯣꯠꯀꯤ
ꯑꯁ ꯑꯗꯨꯗꯤ ꯆꯣꯂꯦꯟꯁꯨꯀꯔ ꯑꯣꯏꯅ ꯇꯧꯔꯛꯀꯅꯤꯅꯦ
ꯍꯧꯖꯤꯛꯀꯥꯟ ꯋꯥꯔꯜ ꯀꯞꯀꯤꯁꯨ ꯌꯣꯠ ꯉꯥꯛꯇꯅꯤꯅꯦ
ꯑꯁ ꯃꯣꯏꯒꯤꯗꯤ ꯌꯥꯝ ꯁꯥꯊꯤꯕꯅꯤꯗ ꯑꯃꯨꯛ ꯑꯃꯔꯛ ꯃꯦꯜꯂꯕ ꯂꯣꯏꯔꯦ ꯍꯣꯁꯄꯤꯇꯥꯜ ꯍꯣꯁꯄꯤꯇꯥꯜꯗ ꯌꯧꯔꯅꯤ
ꯌꯣꯠ ꯉꯥꯛꯇꯅꯦꯕ ꯃꯈꯥꯒꯤꯗꯣ
ꯃꯥꯅꯦ
ꯑꯁ ꯑꯗꯨꯒꯤꯗꯨ ꯇꯣꯡꯕ ꯍꯩꯇꯗꯤ ꯗꯦꯟꯖꯔꯅꯤꯍꯦ
ꯎꯝ
ꯀꯔꯝꯍꯥꯏꯅ ꯇꯣꯡꯉꯤꯅꯣ ꯃꯣꯏꯕꯣ ꯌꯥꯝ ꯍꯩꯁꯤꯡꯅꯒ ꯇꯣꯡꯉꯤꯅꯦ
ꯑꯥ ꯕꯣꯜꯁꯦ ꯌꯦꯡꯕ ꯃꯇꯝꯗꯤ ꯌꯧꯗꯤ ꯌꯥꯎꯔꯛꯑꯕꯅꯤ ꯑꯩꯈꯣꯏꯒꯤꯁꯦ
ꯑꯣ ꯃꯤꯅꯤꯠ ꯇꯔꯥꯃꯨꯛꯇꯤ ꯋꯥꯠꯂꯤꯀꯣ
ꯃꯤ ꯑꯁꯤꯁꯦ ꯃꯣꯔ